ꯎꯝ ꯍꯜꯂꯣ
ꯇꯥꯕꯣꯔ
ꯇꯥꯏꯌꯦ ꯇꯥꯏꯌꯦ
ꯀꯩꯗꯧꯔꯤꯅꯣ
ꯅꯪ ꯋꯥꯈꯜ ꯇꯧꯔ ꯂꯩꯌꯦ ꯫
ꯑꯦ ꯌꯥꯝ ꯐꯩꯌꯦꯅꯦ ꯑꯗꯨꯗꯤ
ꯑꯗꯨꯝ ꯄꯤꯛꯆꯔꯗꯣ ꯌꯦꯡꯉꯒ ꯑꯩꯁꯨꯃꯕꯨ ꯐꯪꯒꯅꯤ ꯍꯥꯏꯅ ꯇꯧꯔꯒ ꯂꯩꯌꯦ꯫
ꯀꯗ꯭ ꯅꯠꯇꯦ ꯀꯗ꯭ꯔ ꯑꯁꯦꯡꯕꯅꯦ꯫
ꯑꯩ ꯈꯪꯉꯦ ꯅꯨꯄꯥ ꯍꯥꯏꯕꯁꯦ ꯑꯗꯨꯒꯨꯝꯕꯅꯦ ꯀꯗꯔ ꯇꯧꯗꯣꯏꯅꯦ꯫
ꯑꯩ ꯀꯃꯥꯏ ꯀꯗꯔ ꯇꯧꯏꯦ ꯅꯪ ꯈꯪꯕ ꯑꯩ ꯀꯗꯔ ꯇꯧꯔꯤꯕ꯭ꯔꯥꯅ ꯇꯧꯗꯦ ꯑꯁꯦꯡꯕ꯫
ꯇꯧꯋꯦ ꯑꯦ ꯅꯪꯅ ꯇꯧꯔꯤꯗꯣ ꯈꯠꯇꯔꯅꯦꯍ꯫
ꯑꯦ ꯀꯗꯔꯅꯇꯦ ꯑꯁꯦꯡꯕꯟ
ꯅꯪꯗꯤ ꯅꯨꯄꯤ ꯈꯪꯉꯗꯤ ꯁꯥꯎꯖꯅꯤ꯫
ꯍꯩ ꯅꯨꯄꯤ ꯂꯩꯇꯦ ꯑꯩ ꯅꯨꯄꯤ ꯀꯣꯏꯕ ꯂꯩꯇꯦ꯫
ꯀꯗꯔ ꯇꯥꯅꯨ꯫ ꯅꯪꯒꯤ ꯃꯆꯥ ꯅꯪꯒꯤ ꯅꯆꯥꯅ ꯈꯪꯉꯗꯤ ꯁꯥꯎꯔꯛꯑꯅꯤ ꯑꯩꯕꯨ꯫
ꯑꯩ ꯈꯪꯉꯦ ꯅꯪ ꯀꯅꯥꯅꯣ ꯍꯥꯏꯕꯗꯣ꯫ ꯅꯪ ꯑꯩ ꯏꯆꯥꯗꯅꯤ ꯅꯪ ꯄꯨꯔꯛꯑꯣ ꯍꯥꯏꯌꯦ ꯌꯥꯕ꯭ꯔꯥ ꯑꯗꯨꯗꯤ
ꯑꯁꯦꯡꯕꯒꯤꯅꯦ ꯅꯪ ꯈꯪꯉꯦ ꯑꯩꯅ ꯀꯅꯥꯅꯣꯗꯣ꯫
ꯀꯃꯍꯥꯏꯅ ꯅꯪ ꯈꯪꯕ ꯍꯧꯖꯤꯛ ꯍꯥꯏꯔ ꯅꯪ ꯈꯪꯕ ꯅꯪ ꯈꯪꯕ ꯃꯑꯣꯡꯗ ꯍꯧꯖꯤꯛ ꯍꯥꯏꯔ ꯑꯩ ꯆꯨꯝꯕ꯭ꯔꯥ ꯂꯜꯕꯔ ꯍꯥꯏꯕꯩ
ꯅꯪꯅ ꯆꯠꯂꯦ ꯍꯥꯏꯕꯗꯣ ꯑꯗꯨꯗ ꯑꯩꯅ ꯍꯪꯉꯦ ꯑꯗꯨꯗꯨꯒ ꯈꯪꯉꯦ ꯍꯥꯏꯌꯦ ꯂꯥꯛꯑꯝꯃꯦ ꯍꯥꯏꯌꯦ ꯑꯗꯣ ꯃꯥꯗꯣ ꯀꯃꯥꯏ ꯇꯧꯋ ꯃꯥꯗꯣ ꯃꯆꯥ ꯑꯃ ꯂꯩ ꯍꯥꯏꯌꯦ꯫
ꯑꯩꯅ ꯍꯣꯏ ꯑꯗꯨꯗꯤ ꯑꯩ ꯑꯩꯃꯁꯨ ꯈꯪꯉꯦꯅ ꯑꯩꯅ ꯍꯥꯏꯈ꯭ꯔꯦ꯫
ꯏꯕꯥꯅꯤ ꯏꯆꯥ ꯑꯣꯏꯔꯝꯗꯧ ꯃꯥꯜꯂꯦꯀꯣ ꯑꯗꯨꯗꯣ ꯑꯇꯩꯒꯤ ꯅꯥꯒꯤꯁꯨ ꯑꯇꯩ ꯀ ꯅꯥꯒꯤꯁꯨ ꯑꯣꯏꯔꯝꯃꯣꯏ ꯏꯃꯥꯅꯤꯒꯤ
ꯑꯩ ꯅꯪꯁꯨ ꯐꯖꯗꯦ ꯑꯗꯨꯗꯤ꯫ ꯑꯩꯗꯤ ꯂꯩꯁꯥꯕꯤꯅꯦꯍꯦ꯫
ꯃꯤꯁꯨ ꯄꯥꯈꯪꯅꯦꯍꯦꯛ ꯍꯥꯏꯁꯨ
ꯃꯃꯤꯡꯒꯤ ꯄꯥꯈꯪꯅꯦ ꯅꯪꯗꯤ꯫
ꯅꯠꯇꯦ ꯑꯁꯦꯡꯕꯒꯤ ꯄꯥꯈꯪꯅꯦ꯫ ꯍꯥꯏꯗꯤ ꯅꯪꯕꯨ ꯂꯧꯔꯒꯦ ꯈꯜꯂ ꯂꯩꯔꯤ ꯀꯥꯟꯁꯤꯗ ꯑꯩꯅ꯫ ꯃꯆꯥ ꯑꯃ ꯂꯩꯔꯦ
ꯑꯗꯨꯒꯨꯝꯕ ꯃꯤꯕꯨ ꯀꯃꯥꯏꯅ ꯂꯧꯔꯒꯦ ꯈꯟꯗꯣꯏꯅꯣ ꯆꯤꯟꯊꯤꯕ꯫
ꯏꯁ ꯈꯪꯉꯤꯁꯤꯗꯤꯕ ꯅꯪ ꯉꯏꯐꯁꯨ ꯈ ꯇꯪ ꯂꯩꯩꯐꯝꯁꯨ ꯈꯪꯉꯦ
ꯃꯁꯛ ꯈꯪꯗ꯭ꯔꯗꯤ ꯌꯥꯗꯦ ꯅꯪ ꯂꯩꯐꯝ ꯈꯪꯉꯁꯨ ꯃꯁꯛ ꯑꯁꯦꯡꯕ ꯈꯪꯗꯦꯗꯅ
ꯈꯪꯉꯅꯤꯅ ꯁꯣꯏꯗꯅ
ꯎꯍꯨꯝ ꯈꯪꯉꯣꯏ
ꯈꯪꯍꯟꯅꯤꯡꯅ
ꯃꯔꯝꯗꯤ
ꯂꯧ ꯂꯣꯏꯔꯗꯤ ꯆꯠꯂꯅꯤꯅ ꯅꯪꯕꯨ ꯌꯦꯡꯕ ꯂꯥꯛꯑꯅꯤꯅ
ꯌꯦ
ꯑꯦ ꯑꯦ ꯍꯥꯏ
ꯅꯣꯏꯒꯤ ꯂꯧ ꯍꯥꯏꯕꯁꯦ ꯀꯔꯝꯕ ꯃꯇꯝꯗ ꯂꯣꯏ ꯆꯍꯤ ꯑꯃꯔ
ꯅꯠꯇꯤ ꯃꯥ ꯊꯥꯪ ꯍꯞꯇꯗ ꯂꯣꯏꯔꯅꯤ
ꯑꯣ ꯑꯣ ꯑꯣ
ꯍꯥꯏꯗꯤ ꯆꯍꯤ ꯑꯃꯗ꯭ꯔꯥꯅ ꯈꯟꯕ
ꯃꯊꯪ ꯍꯇꯥꯗ ꯂꯣꯏꯁꯤꯜꯂꯅꯤ
ꯅꯣꯏ ꯂꯧ ꯊꯥꯈ꯭ꯔꯕꯣ
ꯊꯥꯗꯦ ꯍꯨꯟꯗꯣꯏꯅꯦ ꯑꯩꯈꯣꯏꯅ ꯎꯝ ꯎꯝ ꯊꯥꯗꯔꯤ ꯍꯨꯟꯗ꯭ꯔꯤꯌꯦ
ꯑꯣ ꯑꯣ ꯂꯧꯗꯤ ꯍꯧ ꯍꯧꯕ ꯍꯧꯔꯕ
ꯋꯥ ꯍꯧꯗ꯭ꯔꯤꯌꯦ ꯑꯗꯨꯁꯨ ꯑꯩꯈꯣꯏꯗ ꯂꯧ ꯂꯤꯡꯉꯣꯏꯌꯦ
ꯑꯣ ꯑꯣ ꯅꯣꯏꯗꯤ ꯗꯥꯏꯔꯦꯛꯂ
ꯎꯝ ꯗꯥꯏꯔꯦꯛꯅꯦ ꯂꯧꯅꯤꯡꯉꯣꯏꯒꯤ ꯑꯩꯈꯣꯏꯗꯤ
ꯀꯩꯒꯤꯅꯣ ꯅꯣꯏ ꯂꯧ ꯂꯤꯡꯗ꯭ꯔꯤꯗꯤ
ꯑꯦ ꯂꯧ ꯂꯧꯉꯥ ꯃꯤ ꯂꯩꯇꯦꯗ ꯑꯩꯈꯣꯏꯔꯣꯝꯗ ꯂꯧ ꯂꯝꯄꯥꯛ ꯌꯥꯝꯅ ꯆꯥꯎꯋꯦ ꯑꯗꯨ ꯑꯣꯏꯔꯁꯨ ꯂꯧ ꯂꯝꯄꯥꯛ ꯆꯥꯎꯕ ꯍꯥꯏꯕꯁꯦ ꯀꯌꯥꯃꯨꯛ ꯀꯌꯥꯃꯨꯛ ꯑꯣꯏꯗꯣꯏꯔꯣ ꯑꯩꯈꯣꯏꯔꯣꯝꯗꯤ
ꯑꯗꯣ ꯂꯧ ꯂꯤꯡꯕꯒ ꯀꯣ ꯍꯨꯟꯕꯒ ꯀꯅꯅ ꯐꯩ
ꯑꯩꯒꯤ ꯃꯣꯠꯇꯗꯤ ꯂꯧ ꯄꯦꯡꯉꯀꯥꯟꯗꯗꯤ ꯂꯧ ꯄꯦꯡꯕ ꯃꯇꯝꯗꯗꯤ ꯀꯩꯅꯣ ꯂꯤꯡꯕꯗꯨꯅ ꯈꯔ ꯅꯨꯡꯉꯥꯏꯌꯦ ꯍꯥꯏꯗꯤ ꯅꯥꯄꯤꯗꯣ ꯍꯧꯗꯦꯕ ꯑꯗ ꯄꯝꯐꯦꯟ ꯇꯧꯕꯗꯨꯅ ꯈꯔ ꯀꯨꯡ ꯑꯁ ꯅꯣꯏꯒꯤꯗꯤ ꯆꯞ ꯃꯥꯟꯅꯩꯗ ꯅꯣꯏꯗꯤ ꯌꯥꯝꯅ ꯂꯜꯂꯦꯗ ꯐꯧ ꯈꯨꯟꯕꯗꯣ
ꯅꯣꯢꯗꯤ
ꯑꯩꯈꯣꯏꯗꯤ ꯌꯥꯝꯅ ꯀꯨꯡꯉꯦ ꯅꯣꯏꯗꯤ ꯃꯤ ꯈꯣꯡꯀꯥꯞ ꯑꯃ ꯑꯅꯤ ꯈꯣꯡꯒꯥꯗꯣ ꯐꯥꯍꯅꯤꯡꯉꯥꯏ ꯀꯩꯅꯣ ꯈꯣꯄꯥꯛꯇꯣ ꯐꯥꯍꯅꯤꯡꯉꯥꯏ ꯑꯗꯨꯏꯗꯤ ꯍꯦꯟꯅ ꯂꯟꯅ ꯇꯧꯋꯏꯗ ꯅꯣꯏꯗꯤ ꯅꯣꯏꯗꯤ ꯐꯧ ꯐꯣꯠꯄ ꯆꯠꯄꯗꯣ ꯅꯣꯏꯗꯤꯗꯤ ꯄꯨꯔꯥ ꯂꯟ ꯂꯟꯅ ꯍꯨꯜꯂꯅꯤꯅ ꯄꯝꯐꯦꯟ ꯍꯨꯟꯀꯥꯟꯗ ꯑꯗꯨꯝꯕ ꯖꯒꯥ ꯑꯃꯗ ꯂꯧꯣꯟꯗꯧꯅ ꯑꯃꯨꯛ ꯍꯨ ꯇꯧꯔꯅꯤ ꯑꯗꯨꯗꯒꯤ ꯂꯟꯅ ꯑꯍꯟꯕ ꯖꯒꯥꯗ ꯐꯣꯛꯍꯅꯤꯡꯉꯥꯏꯗꯣ ꯑꯩꯈꯣꯏꯗꯤ ꯑꯗꯨꯃꯥꯏꯅ ꯅꯠꯇꯦ ꯄꯨꯔꯥ ꯀꯨꯡꯅ ꯇꯧꯒꯅꯤ ꯌꯥꯝꯅ ꯀꯨꯡ ꯃꯥꯜꯒꯗꯤ ꯑꯃꯨꯛꯀ ꯐꯩꯗꯣꯛꯑꯦ ꯐꯥꯏꯗꯣꯛꯑꯒ ꯈꯔ ꯃꯐꯝ ꯑꯅꯤꯒꯨꯝꯕꯗ ꯂꯟꯕꯅꯦ ꯑꯗꯨꯗ ꯐꯣꯠꯆꯂꯦ ꯑꯩꯈꯣꯏꯗꯤ
ꯑꯗꯣ ꯀꯨꯡꯕꯗ ꯂꯧ ꯂꯟꯕꯒ ꯀꯅꯥꯅ ꯐꯩ
ꯀꯨꯡꯕꯅ ꯐꯩꯉꯗ ꯐꯧꯁꯨ ꯊꯣꯛꯑꯦꯗ ꯀꯨꯡꯕꯅ ꯂꯜꯂꯗꯤ ꯂꯜꯂꯗꯤ ꯂꯜꯂꯗꯤ ꯐꯔꯅꯤ ꯑꯗꯨ ꯃꯆꯥ ꯄꯣꯛꯑꯦ ꯑꯗꯨ ꯑꯣꯏꯔꯁꯨ ꯃꯆꯥ ꯄꯣꯛꯄꯗ ꯑꯃ ꯑꯅꯤ ꯄꯣꯛ ꯂꯥꯛꯀꯅꯤꯕ ꯑꯃ ꯑꯅꯤ ꯑꯍꯨꯝ ꯃꯔꯤꯃꯨꯛ ꯄꯣꯛꯂꯛꯀꯅꯤꯕ
ꯃꯁꯥ ꯄꯣꯛꯂꯛꯄꯗꯣ ꯑꯗꯨ ꯀꯨꯡ ꯀꯨꯡ ꯑꯗꯤ ꯌꯥꯝ ꯀꯟ ꯌꯥꯝ ꯀꯟꯅ ꯄꯣꯛꯂꯛꯇ꯭ꯔꯦ ꯑꯗꯨꯁꯨ ꯄꯥꯝꯕꯤ ꯑꯃꯅ ꯃꯆꯥ ꯃꯔꯤ ꯃꯉꯥ ꯄꯣꯛꯂꯛꯄꯗꯣ ꯑꯗꯨꯗꯒꯤ ꯍꯦꯟꯅ ꯀꯨꯡꯕꯗꯨꯅ ꯐꯧꯗꯨ ꯊꯣꯛꯂꯛꯑꯦ ꯍꯥꯏꯕ ꯑꯁ ꯑꯩꯈꯣꯏꯗꯤ ꯌꯥꯝꯅ ꯀꯨꯡꯅ ꯊꯥꯏ ꯀꯨꯡꯅ ꯍꯨꯜꯂꯦ ꯑꯩꯈꯣꯏꯗꯤ
ꯎꯝ
ꯅꯣꯏꯗꯤ ꯐꯧ ꯐꯣꯠꯄꯗꯣ ꯐꯧ ꯐꯣꯠꯄꯗꯣ ꯃꯇꯝ ꯂꯦꯟꯕꯒꯨꯝꯕ ꯑꯗꯨꯃꯥꯏꯅ ꯇꯧꯔꯒ ꯆꯠꯂꯦ ꯑꯗꯨꯗꯤ ꯑꯩꯈꯣꯏꯗꯤ ꯅꯠꯇꯦ
ꯀꯨꯡꯕ ꯖꯒꯥꯗꯣ ꯐꯧ ꯁꯥꯠꯇꯣꯛꯑꯅꯤ ꯉꯥꯡꯊꯣꯛꯄꯗꯤ ꯉꯥꯡꯊꯣꯛꯑꯅꯤ
ꯀꯨꯡꯉꯗꯤ
ꯀꯣꯡꯅꯗꯤ ꯐꯥꯎ ꯁꯠꯇꯣꯛꯑꯒ ꯂꯪꯊꯣꯛꯀꯅꯤ ꯎꯝ ꯀꯨꯡꯃꯜꯂꯗꯤ ꯀꯨꯡꯃꯜꯂꯗꯤ ꯍꯥꯏꯗꯤ ꯀꯨꯡꯃꯜꯂꯁꯨ ꯌꯥꯝꯅ ꯅꯨꯡꯉꯥꯏꯇꯦ ꯐꯠꯇꯦ
ꯑꯩꯈꯣꯏꯗꯤ ꯐꯧꯗꯣ ꯀꯣꯟꯅ ꯂꯤꯡꯉꯦꯀꯣ
ꯎꯝ ꯍꯧꯖꯤꯛ ꯍꯧꯖꯤꯛꯀꯥꯟꯁꯤ ꯂꯤꯡꯅꯥꯔꯝꯃꯔꯣꯏ ꯅꯣꯏꯔꯣꯝꯗꯁꯨ ꯑꯩꯈꯣꯏꯔꯣꯝꯗ ꯂꯝ ꯑꯩꯈꯣꯏꯔꯣꯝꯗ ꯐꯧꯁꯦ ꯎ ꯂꯧꯒꯤ ꯂꯝꯄꯥꯛ ꯌꯥꯝꯅ ꯆꯥꯎꯅ ꯂꯩꯌꯦ ꯌꯥꯝ ꯆꯥꯎꯋꯦ ꯑꯦꯔꯤꯌꯥ ꯃꯔꯤ ꯃꯉꯥ ꯃꯁꯥ ꯃꯁꯥꯒꯤꯁꯨ ꯑꯣꯏꯕ ꯂꯩ ꯃꯁꯥ ꯃꯁꯥ ꯃꯤꯉꯣꯟ ꯃꯤꯉꯣꯟꯗꯒꯤ ꯁꯥꯟꯕꯁꯨ ꯂꯩ ꯑꯅꯝꯕꯅ ꯀꯩꯅꯣꯗꯒꯤ ꯑꯣꯏꯌꯦ ꯂꯧꯗꯣ ꯁꯤ ꯅꯣꯏꯔꯣꯝꯗꯒꯤ ꯑꯣꯏꯌꯦ ꯑꯅꯝꯕꯅ ꯁ꯭ꯋꯥꯏ ꯑꯅꯛꯄꯗ ꯄꯥꯛ ꯂꯩ ꯅꯥꯗꯦ ꯑꯩꯈꯣꯏ ꯍꯧꯖꯤꯛ ꯃꯐꯝ ꯑꯅꯤ ꯃꯐꯝ ꯑꯅꯤꯗꯣ ꯅꯣꯏꯒꯤ ꯁꯥꯟꯕꯅꯦꯕ ꯅꯣꯏꯒꯤ ꯁꯥꯟꯕꯅꯦꯕ ꯂꯧꯐꯝ ꯑꯅꯤꯗꯤ ꯁꯥꯍꯥꯟꯕꯗꯣ ꯃꯄꯨꯗꯣ ꯈꯪꯗꯦ ꯍꯧꯖꯤꯛꯐꯥꯎ ꯀꯅꯥꯔꯣ ꯍꯥꯏꯕꯗꯣ
ꯑꯗꯨꯗꯤ ꯅꯣꯏꯅ ꯂꯧ ꯎꯔꯒ ꯅꯣꯏꯅ ꯂꯧ ꯐꯧ ꯊꯤꯟꯒꯅꯤ
ꯐꯧ ꯊꯤꯟ ꯐꯧ ꯊꯤꯟ ꯂꯦ ꯐꯧ ꯊꯤꯟꯕꯗꯣ ꯑꯩꯈꯣꯏ ꯑꯅꯛꯄꯗ ꯑꯩꯈꯣꯏ ꯑꯅꯛꯄꯗ ꯊꯤꯟꯕ ꯆꯠꯂꯦ ꯍꯥꯏꯗꯤ ꯃꯣꯏ ꯃꯣꯏ ꯐꯧꯁꯤꯟꯕ ꯃꯣꯏ ꯃꯌꯨꯝꯗꯁꯨ ꯅꯣꯏ ꯐꯧ ꯂꯧꯁꯦ ꯀꯅꯥꯒꯤꯔꯣ ꯍꯥꯏꯕꯗꯣ ꯇꯥꯛꯄꯤꯔꯣꯏꯌꯦ ꯑꯩꯈꯣꯏꯒꯤꯗꯤ
ꯀꯩꯒꯤ
ꯑꯩꯈꯣꯏꯅ ꯐꯧ ꯂꯣꯛꯄ ꯃꯇꯝꯗ ꯄꯔꯤ ꯑꯃꯒꯤ ꯑꯣꯏꯔꯣ ꯁꯦꯡꯉꯝ ꯑꯃꯒꯤ ꯑꯣꯏꯔꯣ ꯐꯕꯣꯠꯇꯣ ꯃꯉꯥ ꯍꯥꯏꯔꯁꯦ ꯐꯕꯣ ꯐꯧꯕꯣꯠ ꯃꯉꯥ ꯀꯥꯈꯠꯂꯅꯤꯅ ꯑꯩꯈꯣꯏꯅ ꯀ ꯃꯉꯥ ꯀꯥꯈꯠꯂꯗꯤ ꯑꯗꯨꯝ ꯃꯣꯏꯗꯨꯅ ꯑꯃꯨꯛ ꯀꯥꯈꯗꯣꯏꯁꯦ ꯑꯅꯤ ꯅꯠꯇ꯭ꯔꯒ ꯑꯍꯨꯝ ꯃꯔꯛꯇ ꯅꯣꯡꯒ ꯆꯨꯔꯗ꯭ꯔꯗꯤ ꯏꯁ ꯃꯣꯏ ꯍꯟꯗꯛꯁꯤ ꯂꯧꯗꯨ ꯏꯁꯤꯡ ꯅꯨꯡꯉꯥꯏꯇꯕꯅꯤꯅ ꯅꯣꯡꯒ ꯆꯨꯔꯛꯇꯕꯅꯤꯅ ꯂꯧ ꯎꯗ꯭ꯔꯦ ꯂꯧ ꯎꯕ ꯅꯪꯗ꯭ꯔꯦ ꯈꯣꯠꯂꯦ ꯑꯗꯨꯃ ꯍꯥꯏꯔꯅꯤ ꯑꯗꯨ ꯐꯧꯗꯣ ꯀꯥꯈꯠꯂꯔꯣꯏ ꯃꯣꯏꯗꯤ
ꯇ ꯃꯣꯏꯅ ꯂꯧꯗꯣꯏꯕ
ꯎ ꯃꯅ ꯇꯧꯔꯅꯤꯗ ꯃꯣꯏꯅꯨ ꯌꯣꯟꯈ꯭ꯔꯅꯤ ꯐꯥꯎꯕꯗ ꯇꯥꯏꯊꯣꯛꯈ꯭ꯔꯅꯤ ꯑꯩꯉꯣꯟꯗ
ꯑꯗꯨꯃꯥꯏꯅ ꯇꯧꯅꯕ꯭ꯔꯥ
ꯑꯗꯨꯃꯥꯏꯅ ꯇꯧꯅꯅꯕꯅꯦ ꯑꯁꯦꯡ ꯁꯦꯡ ꯏꯁꯦꯡ ꯁꯦꯡꯅꯀꯣ ꯐꯧ ꯂꯧ ꯃꯄꯣꯛ ꯃꯍꯥꯖꯣꯟꯗ
ꯑꯥ
ꯍ ꯊꯦꯡꯅꯗ꯭ꯔꯤ ꯐꯥꯎꯗꯤꯀꯣ ꯑꯁꯦꯡ ꯑꯁꯦꯡꯕ ꯁꯨꯡ ꯄꯤ ꯄꯤꯔꯣꯏꯒꯦ
ꯑꯗꯨꯗꯤ ꯐꯠꯇꯦꯀꯣ
ꯎ ꯐꯠꯇꯕꯅꯤ ꯑꯁ ꯑꯗꯨꯃꯥꯏꯅ ꯇꯧꯔꯒ ꯂꯩꯕꯅꯦ ꯂꯧꯎꯁꯦ ꯑꯗꯨꯅ ꯑꯩꯈꯣꯏꯗ ꯃꯨꯗꯣ ꯄꯥꯝꯕ ꯍꯥꯏꯇꯥꯔꯦ ꯃꯄꯨ ꯗꯥꯏꯔꯦꯛꯇꯣ ꯗꯥꯏꯔꯦꯛ ꯃꯄꯨꯗꯣ ꯄꯥꯟꯕ ꯅꯍꯥꯟ ꯑꯩꯈꯣꯏꯔꯣꯝꯗꯁꯨ ꯂꯧ ꯂꯧ ꯌꯣꯟꯅꯤꯡꯉꯁꯨ ꯐꯥꯖꯩ ꯑꯩ ꯍꯥꯏꯒꯦ ꯅꯪ ꯈꯔ ꯒ꯭ꯌꯥꯟ ꯇꯥꯅꯤꯡꯉꯥꯏ ꯃꯍꯥꯖꯣꯟꯅ ꯅꯪ ꯃꯍꯥꯖꯅ ꯅꯪ ꯑꯣꯏꯔꯁꯦꯀꯣ ꯅꯪ ꯇꯤꯜꯍꯧꯗꯣ ꯑꯩꯅ ꯁꯥꯟꯂꯁꯦꯀꯣ ꯁꯥꯟꯕꯗ ꯑꯗꯣ ꯑꯩꯅ ꯃꯤꯉꯣꯟꯗ ꯑꯃꯨꯛ ꯄꯤꯊꯣꯛꯈ꯭ꯔꯅꯤ ꯑꯩ ꯎꯗꯕꯤꯗ ꯃꯤꯉꯣꯟꯗ ꯑꯃꯨꯛ ꯄꯤꯊꯣꯛꯈ꯭ꯔꯅꯤ ꯅꯪꯅ ꯑꯩꯅ ꯅꯪꯗꯤ ꯂꯧꯐꯝꯗꯨ ꯂꯧꯐꯝꯁꯨ ꯈꯪꯗꯦ ꯂꯧꯁꯨ ꯁꯨꯕ꯭ꯔꯥ ꯁꯨꯗꯕ꯭ꯔꯥ ꯑꯗꯨꯁꯨ ꯈꯪꯉꯔꯣꯏꯀꯣ ꯑꯗꯨ ꯑꯣꯏꯕꯒꯤ ꯑꯩꯅ ꯑꯩꯅ ꯑꯃꯨꯛ ꯍꯥꯏꯔꯅꯤꯡꯉꯤ ꯐꯧꯗꯣ ꯍꯟꯗꯛ ꯀꯨꯝꯁꯤꯗꯤ ꯂꯧꯐꯝꯁꯨ ꯈꯔ ꯅꯨꯡꯉꯥꯏꯇꯕꯅꯤꯅ ꯏꯁꯤꯡꯁꯨ ꯃꯔꯥꯡ ꯃꯔꯥꯡ ꯀꯥꯏꯅ ꯐꯪꯗꯕꯅꯤꯅ ꯍꯟꯗꯛꯇꯤꯁꯨ ꯂꯧꯗꯨ ꯎꯗ꯭ꯔꯦꯀꯣꯁꯨ ꯎꯄ ꯌꯥꯗ꯭ꯔꯦ ꯑꯗꯨꯃ ꯍꯥꯏꯔꯅꯤ
ꯎꯝ
ꯑꯩꯅ ꯄꯤꯊꯣꯛꯄ ꯃꯤꯗꯗꯤ ꯃꯤꯅꯗꯤ ꯑꯩꯉꯣꯟꯗ ꯄꯤꯔꯛꯀꯅꯤꯅ ꯐꯨꯠꯕꯣꯜ ꯃ ꯉꯉꯥꯒꯤ ꯄꯤꯊꯣꯛꯑꯗꯤ ꯐꯥꯎꯕ ꯃꯉꯥ ꯄꯤꯔꯛꯀꯅꯤꯅ
ꯑꯥ
ꯑ ꯑꯩꯅ ꯂꯣꯏꯅꯃꯛ ꯌꯣꯟꯊꯣꯛꯈ꯭ꯔꯅꯤ
ꯑꯗꯨꯗꯤ ꯃꯄꯨꯗꯨꯗꯤ ꯐꯪꯗꯕ
ꯄꯣꯠꯇꯨꯗꯤ ꯐꯪꯗꯦ ꯎꯝ ꯁ꯭ꯋꯥꯏꯗ ꯂꯩꯕ ꯑꯗꯨ ꯂꯧꯁꯤꯡꯁꯦ ꯑꯅꯝꯕꯅ ꯅꯣꯏꯔꯣꯝꯗꯒꯤ ꯑꯣꯏꯌꯦꯕ ꯑꯗꯨ ꯃꯣꯏ ꯃꯣꯏꯗ ꯕ ꯐꯪꯕꯁꯨ ꯌꯥꯎ ꯐꯪꯗꯕꯁꯨ ꯌꯥꯎꯕꯅꯦ ꯃꯣꯏꯗꯤ ꯑꯅꯝꯕꯅ ꯃꯣꯏꯅ ꯆꯥꯕꯅꯦ ꯃꯍꯥꯖꯣꯟ ꯃꯈꯥꯗ ꯂꯩꯕꯁꯤꯡꯗꯣ ꯀꯔꯤꯒꯨꯝꯕ ꯂꯧꯗꯣ ꯑꯩ ꯅꯪꯒꯤ ꯂꯧ ꯎꯔꯦ ꯑꯩꯅ ꯌꯧꯅꯤꯡꯉꯗꯤ ꯅꯪꯉꯣꯟꯗꯒꯤ ꯍꯦꯟꯅ ꯆꯥꯎ ꯆꯥꯎꯕꯅꯦ ꯑꯩꯈꯣꯏꯅ ꯑꯃꯨꯛꯀ
ꯂꯣꯏꯣꯏꯗ
ꯅꯪꯅ ꯌ ꯅꯪꯅ ꯌꯣꯟꯅꯤꯡꯕ ꯃꯇꯝꯗ ꯌꯣꯟꯕ ꯐꯪꯈ꯭ꯔꯌꯦꯦ ꯑꯗꯨ ꯅꯨꯄꯥꯗ ꯑꯩꯅ ꯎꯕ ꯅꯨꯄꯥꯅꯗꯤꯀꯣ ꯌꯣꯟꯅꯤꯡꯕ ꯃꯇꯝꯗ ꯌꯣꯟꯕ ꯐꯪꯉꯦ ꯑꯗꯨ ꯌꯣꯟꯕꯗꯨꯁꯨ ꯀꯃꯥꯏ ꯑꯗꯨ ꯌꯣꯟꯕꯗꯨꯁꯨ ꯀꯃꯥꯏ ꯌꯣꯟꯕ꯭ꯔꯥ ꯅꯪ ꯅ ꯂꯥꯈ ꯀꯨꯟ ꯃꯉꯥ ꯍꯥꯏꯔꯅꯤ ꯑꯗꯨꯒ ꯑꯩꯅ ꯂꯥꯈ ꯀꯨꯟꯊ꯭ꯔꯥ ꯍꯥꯏꯔꯅꯤ
ꯑꯁ
ꯑꯗꯨꯒꯥꯔ ꯑꯗꯨꯒ ꯑꯩꯒꯤ ꯑꯩꯒꯤ ꯀꯟꯇꯦꯛ ꯂꯧꯔꯛꯄ ꯃꯤꯗꯨꯅ ꯀꯌꯥ ꯑꯣꯏꯔꯅꯤ ꯂꯥꯈ ꯀꯨꯟꯊ꯭ꯔꯥ ꯃꯉꯥ ꯑꯣꯏꯔꯅꯤ ꯂ ꯃꯤ ꯂꯧꯕ ꯃꯤ ꯂꯥꯎꯕꯝꯃꯤ ꯂ ꯑꯦꯖꯥꯝꯄꯜ ꯀ ꯅꯪ ꯂꯧꯔꯔꯦ ꯅꯣꯢꯌꯨꯝ ꯅꯣꯢꯌꯨꯝ ꯅꯣꯏꯕꯥꯅ ꯈꯣꯏꯅ ꯂꯧ ꯂꯩꯔꯦꯀꯣ ꯂꯥꯛꯈ ꯇꯔꯥꯒꯤ ꯂꯧ ꯂꯩꯔꯦ ꯑꯁꯦꯡꯕ ꯃꯥꯖꯅ ꯐꯪꯒꯗꯣꯏꯁꯦ ꯂꯥꯛ ꯃꯉꯥ
ꯑꯗꯨꯒ ꯁꯦꯡꯗꯕ ꯃꯤꯗꯨꯅ ꯐꯪꯗꯣꯏꯗꯨꯅ ꯇꯪꯈꯥꯏ
ꯇꯪꯈꯥꯏ ꯑꯗꯨꯒꯤ ꯆꯥꯡꯗ ꯂꯥꯛꯈꯤꯅꯤ ꯂꯧ ꯌꯣꯟꯕꯁꯦ ꯁꯤ ꯂꯧ ꯑꯣꯏꯔꯣ ꯌꯨꯝꯐꯝ ꯑꯣꯏꯔꯣ ꯌꯣꯟꯠꯅꯕꯁꯤꯡꯁꯦ ꯑꯗꯨꯃꯥꯏꯅ ꯇꯧꯔꯒ ꯂꯩꯕꯅꯦ ꯏꯁ ꯑꯩꯈꯣꯏ ꯃꯍꯥꯎ ꯁꯅꯦ ꯑꯁꯤꯗꯤ
ꯃꯤꯅ ꯋꯥ ꯍꯥꯏꯕ ꯌꯥꯗꯦ
ꯍꯥꯏꯗꯤ ꯃꯄꯨ ꯑꯦꯖꯝ ꯅꯪ ꯅꯪꯒꯤ ꯂꯧ ꯂꯩꯔꯦꯀꯣ ꯑꯩ ꯂꯩꯔꯅꯤ ꯑꯩꯅ ꯂꯩꯔꯅꯤꯀꯣ ꯂꯧ ꯂꯩꯕꯁꯦ ꯃꯤ ꯑꯍꯨꯝ ꯆꯪ ꯄꯩꯁꯥ ꯆꯥꯕꯁꯦ ꯃꯤ ꯑꯍꯨꯝ ꯆꯪꯒꯗꯣꯏꯅꯦꯕ